ꯑꯗꯨꯒ ꯂꯣꯏꯁꯤꯜꯂꯁꯤ ꯀꯣ ꯑꯩꯁꯨ ꯁꯤ ꯂꯣꯏꯔꯒ ꯆꯥꯛ ꯊꯣꯡꯅꯕ ꯇꯧꯔꯒꯦꯕ ꯑꯣ ꯑꯗꯨꯃꯥꯏꯅ ꯇꯧꯋꯦ ꯑꯗꯣ ꯃꯥꯅ ꯀꯩꯅꯣꯁꯤꯅ ꯐꯨꯝꯗꯤꯁꯤꯅ ꯑꯃꯨꯛ ꯐꯨꯝꯗꯤꯅ ꯇꯧꯔꯒ ꯄꯊꯥ ꯄꯨꯝꯊꯔꯒ ꯁꯦꯝꯃꯅꯤꯗꯅ ꯑ ꯐꯨꯝꯗꯤꯗꯨꯅ ꯀꯦꯖꯤꯗ ꯃꯥ ꯄꯤꯁꯦ ꯂꯨꯄꯥ ꯀꯨꯟꯊ꯭ꯔꯥꯃꯨꯛꯇꯤ ꯄꯤꯕ ꯃꯥꯜꯂꯦ ꯑꯗꯨꯒ ꯀꯩꯅꯣꯗꯨꯅ ꯍꯧꯖꯤꯛꯀꯤ ꯕꯔꯃꯤ ꯀꯝꯄꯣꯁꯇꯨꯅ ꯌꯥꯡꯈꯩꯃꯨꯛ ꯂꯥꯛ ꯑꯗꯨꯃꯥꯏꯅ ꯁꯥꯕ ꯃꯥꯅꯗꯤ ꯃꯃꯜ ꯈꯤꯇꯪꯗꯤ ꯍꯦꯟꯕꯅꯤ
ꯑꯣ
ꯀꯨꯀꯨ ꯄꯠꯇꯨꯗꯤ ꯇꯥꯡꯉꯤꯍꯦ
ꯑꯕꯣ ꯀꯕꯤꯗꯨꯅ ꯀꯩꯅ ꯁꯥꯔꯤꯅꯣ
ꯌꯨꯕꯤꯒꯨꯝꯕꯅꯔ ꯈꯪꯗ ꯌꯨꯕꯤꯒꯨꯝꯕꯒꯤ ꯇꯥꯏꯞꯇ ꯇꯧꯔ ꯃꯁꯤꯡꯒꯨꯝꯕꯗꯨꯝꯕꯗꯨꯕꯅ ꯃꯥꯜꯂꯤꯅꯦ
ꯑꯗꯨꯗꯤ ꯄꯣꯊ ꯄꯣꯛꯞꯊꯣꯛꯏꯗꯅ
ꯑꯥ ꯄꯣꯞꯊꯣꯛ ꯑꯦ ꯃꯥꯗꯤ ꯐꯣꯝꯝꯕꯣꯝꯝꯕꯣꯝ ꯂꯥꯎꯔꯒ ꯑꯩꯈꯣꯏꯒꯤ ꯆꯥꯔꯥꯒꯨꯝꯕ ꯁꯦꯝꯕ ꯈꯣꯠꯄꯗꯣ
ꯎ
ꯑꯗꯨꯒꯨꯝꯕꯗ ꯁꯤꯖꯤꯟꯅꯕꯗ ꯑꯌꯥꯝꯕꯅ ꯇꯧꯕꯅꯦꯕ ꯑꯅ ꯆꯔꯥ ꯍꯨꯟꯕ ꯃꯇꯝ ꯀꯣꯠꯄꯗ ꯌꯥꯝ ꯀꯣꯕꯤꯁꯦ ꯁꯤꯖꯤꯟꯅꯩꯗ ꯏꯁꯤꯡꯗꯣ ꯃꯣꯏꯆꯔ ꯇꯧꯞ ꯂꯩꯅꯕ ꯐꯥꯖꯤꯟꯅꯕ ꯆꯨꯞꯁꯜꯂ ꯂꯩꯕꯗꯣ ꯑꯗꯨꯅ ꯀꯀꯄꯤꯇꯗ ꯃꯌꯥꯝ ꯍꯥꯞꯅꯩ ꯈꯨꯀꯨꯞꯄꯤꯗꯤ ꯀꯦꯖꯤꯗꯩ ꯇꯥꯡꯕ ꯅꯤ ꯍꯦ ꯆꯍꯨꯝꯒ ꯀꯥꯟꯅꯣꯒ ꯑꯗꯨꯃꯥꯏ ꯄꯤꯕ꯭ꯔꯒꯅꯣꯝ ꯇꯧꯅꯤꯍꯦ
ꯑꯣ ꯕꯣꯝꯃꯤ ꯀꯝꯄꯣꯁꯇꯅ ꯍꯣꯡꯉꯦꯕ
ꯕꯔꯃꯤ ꯀꯝꯄꯣꯁꯅ ꯍꯣꯡꯉꯦ ꯑꯗꯨꯒ ꯐꯨꯝꯗꯤꯅ ꯑꯃꯨꯛ ꯈ꯭ꯋꯥꯏ ꯍꯣꯡꯉꯦ ꯃꯊꯪ ꯃꯊꯟꯗ ꯕꯔꯃꯤ ꯀꯝꯄꯣꯁꯅ ꯈꯔ ꯇꯥꯡꯈꯠꯂꯦ ꯑꯗꯨꯗꯒꯤ ꯑꯃꯨꯛ ꯀꯀꯨꯀꯨꯞꯄꯤꯠꯇꯨꯅ ꯑꯃꯨꯛ ꯈ꯭ꯋꯥꯏ ꯇꯥꯡꯉꯦ
ꯑꯣ ꯐꯨꯝꯗꯤ ꯐꯨꯝꯗꯤꯗꯨꯗꯤ ꯐꯨꯝ ꯑꯥꯗ ꯂꯩꯕꯗꯣ ꯑꯣꯏꯅ ꯁꯤꯖꯤꯟꯅꯗꯣꯏꯔꯥ ꯀꯃꯥꯏꯅ ꯇꯧꯕꯅꯣ
ꯃꯣꯏꯒꯤ ꯀꯩꯅꯣꯗ ꯂꯣꯛꯇꯥꯛ ꯃꯌꯥꯝ ꯄꯩ ꯄꯩ ꯂꯩꯗꯇ꯭ꯔꯣ ꯑꯗꯨ ꯐꯨꯝꯗꯤꯁꯦ ꯃꯣꯏꯅ ꯑꯗꯨ ꯇꯧꯔꯒ ꯂꯧꯈꯠꯂꯒ ꯁꯦꯝꯃꯤꯔꯥ ꯃꯣꯏ ꯆꯔꯨꯅ ꯀꯔꯤ ꯀꯔꯥ ꯁꯦꯝꯃꯤꯔꯥ ꯈꯪꯗꯌꯦ ꯑꯗꯨꯒ ꯀꯩꯅꯣꯅ ꯑꯥ ꯕꯔꯃꯤ ꯀꯝꯄꯣꯁ ꯁꯦꯝꯕꯩꯗꯤ ꯈꯪꯉꯦ ꯑꯗꯣ ꯐꯨꯝꯗꯤ ꯁꯦꯝꯕꯩꯗꯤ ꯀꯃꯥꯏꯅ ꯁꯦꯝꯕꯅꯣ ꯈꯪꯗꯦ ꯃꯣꯏ ꯗꯥꯏꯔꯦꯛ ꯑꯥꯗꯒꯤꯩ ꯂꯧꯕ꯭ꯔꯥ ꯑꯃꯗꯤ ꯇꯧꯔꯝꯒꯅꯤ ꯂꯣꯛꯇꯥꯛꯇꯗꯤ ꯃꯣꯏ ꯄꯨꯟꯗꯤ ꯀꯣꯛꯈꯠꯂ ꯄꯩꯔ ꯄꯩꯔ ꯃꯌꯥꯝ ꯂꯩꯕꯗꯣ ꯑꯩ ꯂꯣꯛꯇꯥꯛ ꯃꯣꯏꯔꯥꯡ ꯆꯠꯄ ꯀꯥꯟꯗ ꯂꯣꯛꯇꯥꯛ ꯀꯦꯝꯕ ꯆꯠꯄ ꯀꯥꯟꯗ ꯊꯦꯡꯅꯩꯌꯦꯕ ꯁꯣꯔ ꯃꯄꯥꯟꯗ ꯃꯣꯏ ꯐꯨꯝꯖꯤ ꯀꯣꯛꯈꯠꯂꯒ ꯀꯩꯌꯦ ꯂꯩꯕꯗꯣ ꯑꯗꯒꯤ ꯃꯣꯏ ꯌꯣꯜꯂꯦ ꯍꯥꯏꯌꯦꯕ ꯑꯗꯨꯒꯤ ꯄꯣꯠꯇꯣ ꯇꯧꯔꯒ ꯁꯦꯝꯕ ꯑꯣꯏꯔꯝꯗꯧ ꯃꯥꯜꯂꯦ ꯃꯣꯏꯅ ꯈꯔꯗꯤ ꯁꯦꯝꯃꯝꯒꯅꯦꯕ ꯗꯥꯏꯔꯦꯛ ꯑꯗꯨ ꯍꯦꯛꯇ ꯄꯩꯁꯤꯜꯂꯛꯄꯗꯨꯗꯤ ꯑꯣꯏꯔꯣꯏꯕ ꯑꯩꯅ ꯌꯦ ꯑꯗꯨꯀꯥꯟꯗ ꯑꯩꯈꯣꯏꯒꯤ ꯆꯔꯨ ꯆꯅꯥꯏꯒꯤ ꯇꯥꯏꯞꯇ ꯇꯧꯕ ꯌꯥꯎꯋꯦꯕ
ꯀꯔꯤ ꯃꯊꯦꯜ ꯇꯧ ꯇ꯭ꯔꯣꯒꯦ
ꯍꯋꯥꯏ ꯀꯩꯅꯣ ꯔꯥꯖꯃꯥꯗꯨꯒ ꯄꯣꯡ ꯍꯋꯥꯏꯗꯨꯃ ꯀꯥꯡꯁꯣꯏ ꯑꯃ ꯊꯣꯡꯉꯒꯦ ꯑꯗꯨꯒ ꯀꯩꯅꯣ ꯑꯩꯗꯤ ꯍꯧꯖꯤꯛꯀꯥꯟ ꯊꯥꯎ ꯆꯥꯅꯤꯡꯒꯦꯗ ꯆꯅ ꯑꯗꯨꯝ ꯆꯥꯅꯤꯡꯉꯦ ꯏꯁꯥꯥꯁꯦ ꯅꯨꯡꯉꯥꯏꯇꯕ ꯇꯥꯎꯎ ꯌꯥꯗ꯭ꯔꯦ ꯄꯨꯛꯁꯨ ꯊꯨꯛ ꯇ ꯊꯛ ꯂꯥꯎꯋꯦꯕ ꯊꯥꯎ ꯄꯜꯂꯞ ꯊꯥꯎ ꯆꯥꯅꯤꯡꯗꯕꯗꯣ ꯑꯩ ꯇꯟꯃꯧꯛꯇ ꯑꯩꯗꯤ ꯆꯪꯈꯪꯗ ꯑꯗꯨꯝ ꯆꯥꯔꯦ ꯊꯥꯎ ꯆꯥꯗꯦꯕ
ꯍꯣꯏ ꯊꯥꯎꯁꯤꯗꯤ ꯌꯥꯔꯤꯉꯩ ꯆꯥꯗꯕ ꯑꯃ ꯊꯔꯦꯗ
ꯎꯝ ꯍꯧꯖꯤꯛꯇꯀꯤ ꯏꯟꯖꯥꯡꯁꯦ ꯑꯃꯨꯛ ꯀꯥꯂꯦꯟꯁꯦ ꯑꯃꯨꯛ ꯃꯅꯥ ꯃꯁꯤꯡꯁꯦ ꯌꯥꯝ ꯐꯪꯉꯦꯗꯅ ꯅꯤꯡꯊꯝꯊꯥꯗꯅ ꯈꯔ ꯑꯃꯨꯛ ꯋꯥꯠꯂꯤꯗꯅ ꯃꯂꯥ ꯑꯁꯤꯗꯤ ꯁꯧꯕꯔꯤ ꯁꯅꯥꯏ ꯑꯗꯒꯤꯗꯤ ꯀꯣꯕꯤ ꯃꯅꯥ ꯑꯃꯁꯣꯏ ꯑꯗꯒꯤꯗꯤ ꯍꯋꯥꯏ ꯃꯅꯥ ꯂꯩꯗꯅ ꯑꯗꯨꯒꯨꯝꯕ ꯃꯌꯥꯝ ꯑꯃ ꯀꯥꯂꯦꯟꯗꯗꯤ ꯌꯥꯝ ꯐꯪꯉꯤꯀꯣ ꯅꯤꯡꯊꯝꯊꯥꯅ ꯈꯔ ꯋꯥꯠꯄꯅꯦꯕ ꯉꯁꯥꯏꯒꯤ ꯏꯁꯤꯡ ꯀꯔꯤꯀꯥ ꯃꯔꯥꯡ ꯀꯥꯏꯗꯕꯅꯤꯅ ꯅꯣꯡ ꯆꯤꯡ ꯆꯨꯗꯕꯅꯤꯅ ꯑꯗꯨꯅ ꯑꯩꯈꯣꯏ ꯃꯥꯅ ꯆꯥꯛ ꯊꯣꯡꯉ ꯂꯥꯛꯑꯣꯅ ꯍꯥꯏꯕꯗꯤ ꯑꯦ ꯀꯩꯅꯣ ꯃꯄꯥꯟ ꯑꯃ ꯁꯥꯔꯛꯃꯤꯅꯦꯍ ꯀꯩꯅꯣꯒꯤ
ꯀꯔꯤ
ꯀꯔꯤ ꯀꯔꯤ ꯀꯔꯤ ꯍꯦꯛ ꯑꯩꯈꯣꯏꯅ ꯄꯣꯠꯂ ꯆꯥꯝꯕ ꯀꯥꯡꯍꯨ ꯃꯥꯥꯟ ꯇꯥꯈꯨ ꯃꯣꯏ ꯃꯄꯥꯏ ꯑꯅꯤ ꯁꯥꯔꯤꯅꯤꯍꯦ ꯑꯥ ꯁꯤ ꯆꯥꯕ ꯍꯥꯎꯔꯅꯤꯅꯦ ꯎꯣ ꯀꯃꯤ ꯍ ꯂꯥꯛꯒ ꯁꯦ ꯑꯩꯈꯣꯏ ꯚꯥꯔꯠ ꯍꯦꯛ ꯍꯦꯛꯒ ꯆꯥꯕꯗ ꯂꯣꯏꯔꯦ ꯑꯗꯨ ꯄꯥꯝꯕꯤ ꯈꯨꯗꯤꯡꯒꯤꯕ ꯄꯥ ꯁꯥꯏ ꯍꯟꯗꯛꯗꯤ ꯐꯅ ꯑꯃ ꯆꯥꯕꯁ ꯃꯅꯝ ꯅꯨꯡꯁꯤꯔ ꯍꯥꯎꯏꯍꯦ ꯃꯣꯔꯣꯛ ꯑꯇꯦꯛꯄꯒ ꯀꯣꯜꯂ ꯆꯥꯕꯗꯣ ꯑꯗꯣ ꯌꯥꯝ ꯀꯟꯅ ꯆꯥꯕꯗꯤ ꯅꯨꯄꯤꯅ ꯆꯥꯕꯗꯩ ꯀꯔꯤꯅꯣ ꯃꯣꯏ ꯐꯥꯝꯕꯤ ꯀꯪꯕ ꯈꯣꯠꯄ ꯀꯩꯝ ꯍꯥꯏꯅꯤ
ꯑꯣ ꯏ ꯏꯨ ꯏ ꯏꯅꯨ ꯏ ꯏ ꯅꯨꯡꯁꯤꯠ ꯐꯠꯇꯦ ꯍꯥꯏꯔꯕ
ꯃꯤ ꯀꯪꯉ ꯌꯥꯝ ꯍꯥꯏꯌꯦꯕ ꯅꯤꯁꯥꯒꯨꯝꯕꯩ ꯇꯥꯏꯞ ꯃꯈꯜ ꯑꯃꯔ ꯈꯪꯗꯦ ꯑꯩꯈꯣꯏ ꯆꯥꯅꯤꯡꯉꯀꯥꯟꯗ ꯃꯍꯥꯎ ꯑꯃ ꯌꯥꯎꯋꯦꯕ ꯃꯥꯒꯤꯎ ꯃꯔꯨꯗꯣ ꯀꯥꯡꯨ ꯀꯥꯡꯨ ꯃꯥꯒꯤ ꯑꯩꯈꯣꯏꯒꯤ ꯃꯔꯨꯗꯣ ꯈꯪꯉꯤꯗꯅ
ꯑꯥ
ꯑꯩꯈꯣꯏ ꯆꯥꯕ ꯀꯥꯟꯗ ꯍꯤꯡꯁꯥꯒꯤ ꯇꯥꯏꯞꯇ ꯑꯩꯈꯣꯏꯒꯤ ꯃꯅꯝ ꯅꯨꯡꯁꯤꯔꯒ ꯍꯩꯅꯕ ꯑꯃ ꯌꯥꯎꯁꯟꯕꯗꯣ ꯑꯩꯈꯣꯏ ꯏꯁꯥꯗ
ꯎꯝ ꯑꯩꯁꯨ ꯑꯩꯁꯨ ꯍꯩꯅꯔꯝꯗꯦ ꯑꯗꯣ ꯍꯧꯖꯤꯛꯀꯥꯟꯗꯤ ꯑꯗꯨꯗꯣ ꯍꯩꯅꯔꯦ ꯍꯥꯎꯔꯦ ꯍꯥꯏꯗꯤ ꯑꯗꯨꯒ ꯍꯔꯤꯕꯣꯛꯀꯨꯝꯕꯁꯤꯁꯨ ꯍꯩꯅꯔꯝꯗꯕꯅꯤꯗꯣ ꯍꯩꯅꯔꯦ
ꯑꯥ ꯆꯀ ꯌꯥꯎ ꯆ
ꯑꯗꯣ ꯑꯍꯥꯟꯕ ꯐꯠꯇꯕ ꯅꯤꯁꯥꯒꯤ ꯇꯥꯏꯞꯇ ꯇꯧꯕ ꯄꯣꯠꯁꯤꯡꯁꯦ ꯑꯍꯥꯟꯕꯗꯗꯤ ꯑꯝꯇ ꯍꯩꯅꯗꯦꯀꯣ ꯃꯣꯏꯒꯤ ꯇꯦꯁꯁꯦ
ꯎꯝ ꯎꯝ ꯎꯝ ꯎꯝ ꯎꯝ ꯎꯝ ꯎꯝ ꯌꯨꯕꯨ ꯀꯅꯥ ꯊꯛꯄꯗ ꯌꯨꯕꯨ ꯇꯝꯕꯗ ꯀꯅꯥꯅ ꯍꯥꯎꯒꯦꯅꯦ ꯑꯗꯨꯊꯨꯝ ꯃꯍꯥꯎ ꯄꯣꯠꯂꯅꯦ ꯑꯗꯨꯅꯤ ꯏꯤ ꯃꯍꯎ ꯄꯣꯠ ꯅꯠꯇꯕꯅꯤꯅ ꯑꯗꯨꯒ ꯃꯥꯒꯤ ꯅꯤꯁꯥꯁꯤꯅꯀꯣ ꯀ꯭ꯋꯥꯁꯨ ꯉꯥꯏꯔꯦ ꯆꯥꯕꯗ ꯐꯅ ꯍꯥꯎꯄꯣꯠ ꯅꯠꯇꯦꯗꯅ ꯀ꯭ꯆꯥꯏꯁꯦ ꯑꯗꯨ ꯇꯦꯁ ꯈꯔ ꯀꯥꯟꯗ ꯃꯤꯁꯦ ꯑꯗꯨꯝ ꯆꯥꯔꯤꯗꯣ ꯌꯦꯡꯉ ꯏꯁꯥꯒꯤ ꯄꯣꯠꯁꯦ ꯁꯥꯊꯤ ꯑꯗꯣ ꯈꯩꯅꯤꯗꯣ ꯐꯅ ꯍꯥꯏꯔ ꯃꯥꯅꯤꯕ ꯈꯩꯅꯤꯗꯤ ꯃꯅꯝꯗ ꯇꯥꯕꯗ ꯈꯔ ꯍꯩꯅꯗꯦ ꯑꯗꯨ ꯍꯩꯅꯔꯤ ꯃꯤ ꯑꯗꯨꯗꯤ ꯀꯜꯂꯕ ꯃꯤꯅꯤꯀꯣ ꯑꯩꯩꯅꯤ ꯆꯥꯏꯏꯒꯁꯦ ꯐꯄꯣꯠꯇꯤꯁꯤꯅ
ꯌꯥꯔꯤ ꯆꯠꯊꯠꯂꯛꯦ ꯃ ꯃꯤꯒꯤ ꯃꯤꯗꯤ ꯈꯩꯉꯗ ꯑꯃ ꯀꯦꯟꯁꯦꯜ ꯇꯧꯋꯦꯅ ꯑꯗꯨꯝ ꯏꯖꯔ ꯑꯗꯨꯗꯤ
ꯎꯝ ꯑꯗꯨꯅꯦꯈꯟ ꯈꯪ ꯆꯥꯅꯔꯤꯉꯤꯗꯣ ꯀꯤꯗꯦ ꯑ ꯆꯨꯔꯨꯞ ꯊꯛꯏꯕ ꯍꯣꯏ ꯀ꯭ꯋꯥ ꯆꯥꯕꯗꯨꯃꯛꯇꯤ ꯈꯤꯇꯪꯗꯤ ꯀꯩꯅꯣ ꯇꯧꯋ ꯄꯣꯠ ꯑꯗꯨꯁꯨ ꯆꯨꯔꯨꯞꯀ ꯖꯔꯗꯥ ꯍꯥꯏꯁꯦ ꯌꯥꯝ ꯁꯥꯊꯤ ꯖꯗꯥꯁꯤꯅꯦꯅ ꯐꯗꯦꯒꯤꯁꯦ ꯐꯠꯇꯦꯕ ꯆꯥꯕꯗ ꯅꯨꯄꯤꯗꯨ ꯅꯨꯄꯥꯔꯤꯁꯦ
ꯑꯗꯨꯅꯦ ꯀꯩꯅꯣ ꯑꯗꯨ ꯀꯩꯅꯣꯁꯦ ꯑꯩꯈꯣꯏ ꯊꯝꯕꯥꯜꯒꯤ ꯊꯝꯕꯥꯜꯁꯦ
ꯎꯝ
ꯑꯩꯈꯣꯏ ꯊꯥꯡꯆꯦꯠꯁꯨ ꯆꯥꯏ ꯑꯗꯒꯤ ꯃꯅꯥꯁꯨ ꯍꯧꯖꯤꯛꯀꯥꯟꯁꯦ ꯆꯥ ꯇꯧ ꯑ ꯊꯛꯅꯕ ꯌꯥꯝ ꯇꯧ ꯃꯥꯜꯂꯦꯕ
ꯑꯥ ꯑꯥ ꯑꯥ ꯑꯥ ꯑꯥ
ꯑꯩꯥ ꯑꯩ ꯅꯍꯥꯟ ꯂꯥꯏ ꯈꯨ꯭ꯔꯣꯝ ꯆꯠꯂꯨꯏꯕ ꯍꯤꯌꯥꯡꯊꯥꯡꯗ ꯑꯗꯨꯗ ꯊꯝꯕꯥꯜ ꯂꯥꯏ ꯀꯠꯄꯗꯣ ꯑꯗꯨꯗ ꯐꯨꯠꯂꯒ ꯊꯛꯑꯣ ꯅꯨꯄꯤꯒꯤ ꯏ ꯅꯨꯡꯁꯤꯠꯀꯤ ꯀꯩꯅꯣ ꯄ꯭ꯔꯣꯕ꯭ꯂꯦꯝꯁꯨ ꯐꯩꯌꯦꯅ ꯍꯥꯏꯌꯦ ꯎꯝ ꯍꯥꯏꯗꯤ ꯃꯣꯏꯁꯦ ꯐꯛꯄꯒꯤ ꯁꯔꯨꯛ ꯌꯥꯎꯗ꯭ꯔꯥ ꯑꯗꯨꯗꯨꯅ ꯑꯩꯈꯣꯏ ꯑꯩꯈꯣꯏꯅ ꯑꯌꯥꯝꯕꯗ ꯐꯛꯄꯒꯤ ꯁꯔꯨꯛꯁꯤꯡꯁꯦ ꯅꯨꯄꯤꯒꯤ ꯏ ꯏ ꯅꯨꯡꯁꯤꯠꯇ ꯌꯥꯝꯅ ꯐꯩ ꯍꯥꯏꯗ꯭ꯔꯥꯞ ꯐꯨꯊꯔꯣ ꯐꯛꯏꯗꯅ ꯑꯗꯨꯃꯥꯏꯅ ꯍꯧꯖꯤꯛꯀꯤ ꯊꯝꯕꯥꯜ ꯃꯣꯏꯅ ꯍꯥꯏꯦ ꯈꯛꯇ ꯅꯠꯇꯦ ꯃꯣꯏ ꯍꯥꯏꯔꯤꯁꯦ ꯊꯔꯣꯗꯣ ꯊꯔꯣꯗꯨꯁꯨ ꯆꯥꯎꯋꯌꯦ ꯑꯗꯣ ꯑꯩꯅ ꯊꯥꯔꯛꯁꯤꯕꯨ ꯃꯅꯨꯡꯁꯤꯕꯨ ꯆꯥꯅ ꯖꯥꯠꯂ ꯍꯥꯏꯅ ꯑꯩꯅ ꯈꯜꯂꯤꯕ ꯑꯍꯝꯁꯦ ꯊꯝꯕꯥꯜꯕꯨꯗꯤ ꯂꯥꯏꯔꯤꯛꯇꯨ ꯆꯥꯅꯩ ꯑꯗꯒꯤ ꯃꯅꯨꯡ ꯒꯤ ꯀꯩ ꯊꯝꯆꯦꯠꯁꯨ ꯆꯥꯅꯩ ꯑꯗꯨꯒ ꯊꯔꯣ ꯑꯁꯤꯅ ꯀꯔꯤ ꯆꯥꯟꯅꯒꯦꯅ ꯑꯩꯅ ꯍꯪꯀꯥꯟꯗ ꯊꯔꯨꯔꯗꯤ ꯃꯥꯒꯤ ꯃꯔꯤꯗꯣ ꯃꯔꯤꯗꯤ ꯃꯈꯣꯛꯇꯣ ꯃꯈꯣꯛꯇꯣ ꯊꯣꯠ ꯊꯣꯠ ꯂꯥꯎꯔ ꯁꯣꯞ ꯁꯣꯞ ꯂꯥꯎꯏꯤꯗꯅ
ꯑꯥ ꯑꯥ ꯁꯤꯡꯖꯨ ꯆꯥꯕ ꯌꯥꯕ ꯑꯥ ꯑꯥ ꯑ ꯑꯗꯨ ꯑꯗꯨꯗꯤ ꯈꯪꯉꯦ ꯁꯤꯡꯗꯨꯗꯤ ꯆꯥꯟꯅꯕꯅꯦ ꯑꯩꯈꯣꯏ ꯊꯥꯡꯖꯤꯡꯒꯤ ꯃꯈꯣꯛꯀꯤ ꯇꯥꯏꯞꯇ ꯇꯧꯋꯤꯗꯅ
ꯍꯣꯏ ꯍꯣꯏ ꯍꯣꯏ ꯊꯥꯡꯖꯩ ꯃꯐꯝꯒꯤ ꯇꯥꯏꯞ ꯇꯧꯕꯗꯣ ꯑꯗꯨ ꯊꯝꯕꯥꯜꯒꯤꯅ ꯑꯃꯨꯛ ꯇꯧꯗꯦ
ꯎꯝ ꯎꯝ ꯎꯝ ꯍꯉꯥꯡꯒꯤ ꯆꯥꯔꯣ ꯍꯃꯥꯡꯒꯤ ꯆꯥꯕ ꯌꯥꯎꯔꯣꯏ
ꯎꯝ ꯑꯗ ꯃꯣꯏ ꯏꯁꯤꯡꯗ ꯂꯩꯕ ꯄꯣꯠꯀꯩꯁꯤꯗꯤ ꯑꯗꯨꯝ ꯑꯌꯥꯝꯕꯅ ꯂꯣꯏ ꯆꯥꯕ ꯌꯥꯅꯕ ꯃꯥꯜꯂꯦꯕ
ꯎꯝ ꯑ ꯊꯝꯕꯥꯜꯒꯤ ꯃꯅꯥ ꯍꯥꯏꯁꯦ ꯃꯅꯥꯁꯦ ꯂꯥꯏꯅꯥꯗꯣ ꯀꯪꯍꯜꯂꯒ ꯇꯛꯈꯥꯏꯔꯒ ꯆ ꯆꯥꯃꯅꯥ ꯉꯥꯡꯖꯥꯔꯣ
ꯉꯥꯡꯗꯦꯝ ꯉꯧ ꯉꯧꯕ ꯄꯣꯠꯅꯤ ꯎꯝ ꯍꯣ ꯍꯣ ꯍꯣ ꯍꯣ ꯍꯣꯏ꯭ꯔꯤꯟ ꯁꯠꯇꯤ ꯅꯪ ꯃꯆꯨ ꯈꯔꯕꯨ ꯂꯥꯛꯏꯗꯅ ꯃꯥꯏꯅ ꯃꯆꯨꯒ ꯀꯔꯤꯝ ꯑꯣꯏꯗꯦ ꯑꯩ ꯀꯩꯅꯣꯗ ꯊꯛꯑꯦꯕ ꯁꯤꯡꯖꯃꯩꯒꯤ ꯂꯩꯆꯤꯜ ꯑꯅ ꯑꯃ ꯀꯦꯐꯦ ꯑꯃ ꯂꯩꯕꯅꯦꯕ
ꯑꯥ
ꯑꯗꯨꯗ ꯏꯃꯥꯅꯦꯕꯤꯒ ꯃꯅꯝꯒ ꯀꯔꯤꯝ ꯅꯝꯕꯖꯥꯠ ꯅꯠꯇꯦꯗ
ꯃꯥꯥꯏ ꯑ ꯇꯣ
ꯇꯦꯁ ꯏꯆꯝ ꯆꯝꯃꯦ ꯀꯩ ꯌꯥꯎꯗꯦ
ꯏꯁꯤꯡ ꯊꯛꯄꯗꯩꯗꯤ ꯈꯤꯇꯪ ꯆꯦꯟꯖ ꯑꯃꯗꯤꯝ ꯂꯩꯇ꯭ꯔꯅꯦ
ꯕꯨꯗꯤ ꯂꯩ ꯑꯗꯨꯒ ꯒ꯭ꯔꯤꯟ ꯇꯤ ꯀꯩꯀꯥꯗꯨꯅ ꯑꯃꯨꯛ ꯈꯔ ꯍꯦꯟꯅ ꯆꯦꯟꯖ ꯈꯪꯉꯤꯗꯅ ꯑꯗ ꯃꯥꯒꯤꯅ ꯑꯃꯨꯛ ꯌꯥꯝ ꯀꯟꯅ ꯑꯗꯨꯒꯤ ꯆꯦꯟꯁꯇꯣ ꯈꯪꯗꯦꯕ ꯏꯆꯝ ꯆꯝꯃꯦꯕ ꯃꯁꯛꯇꯣ ꯑꯗꯨꯗꯒꯤ ꯃꯅꯥꯒꯤ ꯆꯥꯅꯤ ꯍꯥꯏꯗꯅ ꯄꯨꯊꯣꯔꯛꯑꯦ ꯑꯩꯈꯣꯏꯅ ꯊꯝꯕꯥꯜ ꯃꯅꯥꯒꯤ ꯌꯥꯎꯕ ꯃꯣꯏꯒꯤꯗꯨꯗ ꯏꯕꯗ ꯑꯗꯨ ꯑꯩꯅ ꯑꯦ ꯑꯝꯇ ꯌꯦꯟꯁꯤꯅ ꯇꯦꯁ ꯇꯧꯔꯀꯥꯟꯅ ꯂꯧꯕ ꯑ ꯀꯥꯟꯗ ꯄꯨꯊꯣꯔꯛꯑꯦ ꯑꯗꯨꯒ ꯑꯩꯅ ꯁꯤꯗꯤ ꯙꯞꯀꯤ ꯋꯥꯅꯤꯅ ꯍꯣꯏ ꯀꯥꯟꯅꯕꯕꯨꯗꯤ ꯑꯗꯨꯝ ꯀꯥꯟꯅꯕꯖꯥꯅꯤꯀꯣ
ꯃꯃꯜꯗꯤ ꯀꯌꯥꯒ ꯍꯥꯏ ꯆꯥ ꯒ꯭ꯂꯥꯁ ꯑꯗꯨꯗ ꯇꯔꯥ ꯑꯗꯨꯝ ꯄꯤꯕ꯭ꯔꯣ ꯍꯥꯏ ꯊꯝꯕꯥꯜꯁꯦ ꯑꯗꯨꯝ ꯃꯔꯥꯡ ꯀꯥꯏꯅꯕꯨꯗꯤ ꯐꯪꯉꯦ ꯑꯗꯨ ꯑꯣꯏꯔꯁꯨ
ꯑ ꯍꯧꯖꯤꯛꯀꯥꯟꯗꯤ ꯍꯧꯖꯤꯛꯀꯥꯟꯗꯤ ꯑꯗꯨꯗ ꯁꯦꯝꯅꯕ ꯍꯣꯠꯅꯕꯗ ꯊꯝꯕꯥꯜꯁꯦ ꯀꯣꯏꯇꯥꯟ ꯇꯥꯟꯅꯩ ꯍꯥꯏꯔꯤ
ꯁ
ꯍꯥꯏꯗꯤ ꯐ꯭ꯔꯤꯗ ꯐ꯭ꯔꯤꯗ ꯑꯥ ꯐ꯭ꯔꯤꯗ ꯑꯝꯇ ꯃꯥꯡꯍꯟꯗ꯭ꯔꯦꯕ
ꯑ ꯎꯝ ꯑꯗꯨ ꯅꯠꯇꯦꯅꯤ ꯑꯗꯨ ꯅꯠꯇꯕ ꯑꯃ ꯋꯥ ꯀꯔꯤ ꯍꯥꯏꯕꯅ ꯭ꯂꯨ
ꯖꯨꯕꯥ ꯀꯨꯁꯨꯝ ꯖꯨꯕꯥ ꯀꯁꯨꯝ ꯅꯠꯇꯦ ꯅꯠꯇꯦ ꯑ ꯑ
ꯑꯄꯔꯥꯖꯤꯇꯥ ꯑꯄꯔꯖꯤꯇꯥ ꯑꯄꯔꯇ ꯏꯒꯠꯇꯣ ꯑꯕꯥꯖꯥꯏꯇꯥ ꯍꯤꯀꯣꯛꯇꯧ ꯑꯗꯨꯁꯨ ꯏꯁꯤꯡꯗ ꯇꯤꯡꯉꯒ ꯊꯛꯄ ꯌꯥꯏ ꯀꯥꯏꯅ ꯍꯥꯏꯅꯕꯗꯣ ꯏꯤꯡꯕ ꯇꯤꯡꯕ ꯍꯥꯏꯕ꯭ꯔꯥ ꯐꯨꯠꯄ꯭ꯔꯥ ꯍꯥꯏꯕ꯭ꯔꯥ ꯈꯪꯗꯦ ꯃꯥꯥꯏꯗꯤ ꯃꯆꯨ ꯇꯔꯦ ꯃꯥꯏ ꯃ
ꯊꯣꯛꯑꯦ ꯕ꯭ꯂꯨ ꯃꯆꯨ ꯊꯣꯛꯑꯦ
ꯑꯥ ꯃꯗꯨꯁꯨ ꯍꯤꯗꯥꯛꯅꯤ ꯍꯥꯏꯅꯦ
ꯎꯝ
ꯂꯩ ꯑꯣꯏꯔꯒꯁꯨ
ꯍꯣꯏ ꯍꯤꯗꯥꯛꯅꯦ ꯑꯗꯨꯅ ꯑꯩꯈꯣꯏꯒꯤ ꯄ꯭ꯔꯥꯖꯤꯇꯥ ꯕ꯭ꯂꯦꯛꯁꯦ ꯂꯥꯏꯗ ꯌꯥꯝ ꯀꯠꯅꯩꯗꯅ
ꯎꯝ ꯎꯝ ꯎꯝ ꯎꯝ
ꯑꯗ ꯀꯠꯅꯔꯤꯗꯨꯒꯤ ꯃꯔꯝꯁꯦ ꯂꯩꯕ ꯖꯥꯠꯅꯤ ꯃꯥꯒꯤ ꯕ꯭ꯂꯨꯗꯨꯒꯤ ꯀꯥꯟꯅꯕ
ꯎ ꯑꯩꯈꯣꯏꯒꯤ ꯀꯥꯟꯅꯕꯗ ꯗꯥꯏꯔꯦꯛꯂꯤ ꯅꯠꯇ꯭ꯔꯁꯨ ꯏꯟꯗꯥꯏꯔꯦꯛꯂꯤ ꯑꯩꯈꯣꯏꯗ ꯎ ꯄꯥꯏꯕꯇꯕꯨ ꯑꯣꯏꯔꯣ
ꯍꯣ ꯍꯣꯏ ꯍꯣ ꯍꯣ ꯍꯣ ꯍꯣꯏ
ꯄꯔꯪꯒꯅꯤ ꯍꯥꯏꯕ ꯂꯩꯗ ꯃꯥꯅ ꯎꯝ ꯆꯥꯕ ꯌꯥꯕ ꯄꯣꯠ ꯑꯃ ꯑꯣꯏꯔꯛꯏꯕꯅꯤꯅ
ꯑꯥ ꯑꯗꯨꯗꯨꯒꯤ ꯀꯥꯟꯅꯕꯗꯣ ꯄꯤꯕꯗꯨꯅ ꯑ ꯍꯥꯏ ꯗꯤ ꯀꯠꯂꯣ ꯍꯥꯏꯔꯤꯛꯏꯅꯦꯕ
ꯃꯥꯅꯤ
ꯈꯤꯇꯪ ꯍꯥꯏꯗꯤ ꯊꯦꯡꯍꯧꯕꯗꯣ ꯑꯗꯨꯅ ꯑꯩꯈꯣꯏꯗ ꯀꯥꯟꯅꯕ ꯄꯤꯕꯗꯣ ꯇꯥꯏꯔꯦ ꯍꯧꯖꯤꯛꯇꯤ ꯊꯛꯅꯔꯦꯕ
ꯁꯨ ꯅꯨꯡꯉꯥꯏꯔꯦ ꯆꯥꯛ ꯏꯁꯤꯡ ꯑꯝꯇ ꯊꯣꯡꯅꯕ ꯇꯧꯔꯒꯦ ꯄꯨꯡꯁꯨ ꯃꯥꯄꯟ ꯍꯦꯟꯖꯟꯈ꯭ꯔꯦ ꯅꯪꯁꯨ ꯀꯩ ꯀꯩꯅꯣ ꯆꯠꯀꯅꯤ ꯈꯣꯠꯀꯅꯤ ꯍꯥꯏꯗꯣ ꯇꯧꯖꯔꯣ ꯍꯣꯔꯦꯟ ꯑꯃꯨꯛ
ꯎꯝ ꯎꯝ ꯎꯝ
ꯑꯩ